ꯍꯜꯂꯣ ꯄ꯭ꯔꯣ
ꯆꯥꯔꯕꯣ
ꯆꯥꯔꯦ ꯆꯔꯦ ꯄ꯭ꯔꯣꯗꯤ ꯆꯔꯕꯣ
ꯑꯩꯁꯦ ꯆꯥꯔꯦꯗ
ꯄꯥꯎ ꯐꯥꯎꯅꯗꯕ ꯀꯨꯏꯔꯦ ꯍꯦ
ꯀꯨꯏꯔꯦ
ꯃꯦꯁꯦꯁ ꯊꯥꯔꯁꯨ ꯃꯦꯁꯦꯁ ꯊꯥꯔꯁꯨ ꯔꯤꯄ꯭ꯂꯥꯏ ꯂꯥꯛꯇꯦꯗ ꯅꯪꯗꯤ
ꯁꯥ ꯍꯟꯗꯛꯁꯦ ꯊꯕꯛ ꯈꯔ ꯆꯤꯟꯕꯩ ꯐꯣꯟꯁꯨ ꯄꯥꯏꯕ ꯅꯪꯗ꯭ꯔꯦꯅꯦ
ꯑꯣ ꯀꯗꯥꯏꯗ ꯂꯩꯕ꯭ꯔꯣ ꯏꯝꯐꯥꯜꯗ ꯂꯩꯕ ꯃꯥꯜꯂꯦꯀꯣ
ꯏꯝꯐꯥꯜ ꯀꯨꯝꯃꯒ ꯉꯔꯥꯡ ꯑꯃꯨꯛ ꯍꯜꯂꯛꯈ꯭ꯔꯦ ꯁꯤꯗꯥ ꯆꯤꯡꯗ
ꯑꯣꯀꯦ ꯑꯣꯀꯦ
ꯑꯩ ꯌꯥꯝ ꯋꯥꯔꯦ
ꯑ ꯍꯌꯦꯡ ꯕꯣꯜ ꯃꯦꯠꯆ ꯂꯩꯌꯦꯀꯣ
ꯈꯪꯗꯦ ꯑꯩ ꯕꯣꯜ ꯃꯦꯆ ꯑꯃ ꯐꯥꯎ ꯌꯦꯡꯗꯦ
ꯌꯦꯡꯗ꯭ꯔꯣ ꯅꯪ
ꯇꯨꯝꯅꯤꯡꯕꯅ ꯈꯥꯡꯕ ꯉꯝꯗꯦ
ꯋꯥꯜ ꯀꯞ ꯌꯦꯡꯗ꯭ꯔꯦꯅꯦ ꯑꯗꯨꯗꯤ
ꯎꯝ ꯅꯍꯥꯟ ꯃꯦꯆ ꯍꯧꯎꯕ ꯑꯃ ꯑꯅꯤ ꯌꯦꯡꯕꯗꯁꯨ ꯇꯤꯚꯤ ꯃꯃꯥꯡꯗ ꯐꯝꯃꯒ ꯑꯗꯨꯝ ꯅꯥ ꯈꯣꯛꯑ ꯂꯩꯕ ꯖꯥꯠꯅꯤ
ꯑꯌꯨꯛꯇ ꯑꯌꯨꯛꯇ ꯂꯩꯕꯅꯦ
ꯋꯥꯅ ꯈꯥꯡꯉꯒ ꯌꯦꯡꯁꯨ ꯌꯦꯡꯗꯦ ꯑꯗꯨ ꯁꯔꯨꯛꯄꯨꯗꯤ ꯌꯦꯡꯗꯕꯅ ꯐꯔꯦꯅ ꯋꯥꯀꯤꯡ ꯆꯠꯂꯦ ꯍꯜꯂꯛꯄꯅꯤꯅ ꯑꯁ ꯇꯨꯝꯅꯤꯡꯕꯅ ꯌꯥꯗꯦꯕ
ꯀꯆꯪꯒꯥꯏꯗꯨꯕꯨ ꯏꯝꯐꯥꯜ ꯆꯠꯈ꯭ꯔꯕꯔꯥ ꯂꯩꯔꯤꯕꯔꯣ ꯇꯃꯦꯡꯂꯣꯡꯗ
ꯁꯨ ꯉꯔꯥꯡꯅ ꯆꯠꯄ ꯃꯥꯜꯂꯦ
ꯑꯣ ꯍꯦꯂꯤꯀꯣꯞꯇꯔꯗ
ꯎꯝ ꯍꯦꯂꯤꯀꯣꯞꯇꯔꯗ ꯃꯥꯒꯤ ꯁꯤꯗꯗꯤ ꯂꯤꯁꯤꯡ ꯑꯗꯨꯗꯤ ꯉꯥꯏ ꯉꯥꯏꯔꯔꯣꯏ ꯀꯦꯟꯇꯤꯟ ꯍꯥꯏꯕ ꯒꯔꯤꯗ ꯑꯣꯏꯅ ꯑꯃꯨꯛ ꯁꯠ ꯈꯔ ꯃꯥꯜꯂꯦ ꯆꯠꯄ ꯗꯤ ꯀꯩꯅꯣꯅꯤꯗ ꯑꯈꯣꯏ ꯄꯔꯁꯅꯦꯜ ꯑꯣꯏꯅꯗꯤ ꯆꯠꯇꯦ ꯃꯣꯏ ꯒꯔꯤꯁꯤꯕꯥꯏ ꯁꯤꯡꯒꯣ ꯑ ꯃꯥꯒ꯭ꯔꯤ ꯃꯔꯛꯇꯨꯗ ꯑꯗꯨ ꯇꯥꯏꯃꯤꯡꯗꯣ ꯉꯥꯏꯔ ꯆꯠꯄꯅꯦꯗ ꯅꯨꯃꯤ ꯈꯛꯇ ꯉꯥꯏꯔꯦ ꯁꯤ ꯂꯝꯕꯤ ꯆꯠꯂꯤꯁꯦ
ꯑꯣ
ꯎꯝ ꯏꯝꯐꯥꯜ ꯔꯣꯝꯗꯒꯤꯗꯤ ꯑꯌꯨꯛ ꯄꯨꯡ ꯃꯉꯥ ꯃꯉꯥ ꯃꯈꯥꯏ ꯑꯗꯨꯋꯥꯏ ꯆꯠꯂꯦ ꯁꯤꯗꯅ ꯄꯨꯡ ꯇꯥꯔꯥꯃꯥꯊꯣꯏ ꯕꯣꯔꯣ ꯍꯣꯂ ꯅꯣꯅꯦꯗꯒꯤ ꯆꯠꯄ ꯍꯧꯕ
ꯎꯝ ꯕꯥꯔꯣꯗ
ꯎꯝ
ꯈꯥꯔꯗꯤ ꯔꯤꯋꯥꯔꯗꯇꯤ ꯐꯪꯕ꯭ꯔꯣ ꯅꯍꯥꯟ ꯁꯤꯒꯤ ꯔꯤꯋꯥꯔꯠ ꯐꯪꯕ꯭ꯔꯣ
ꯍꯥꯟꯅ ꯇꯧꯔꯝꯕꯅꯦ ꯃꯤ ꯀꯌꯥꯔꯥ ꯃꯤ
ꯃꯥꯟꯅꯕ ꯑꯃꯒ ꯑꯩ ꯄꯤꯒ ꯃꯤ ꯑꯍꯨꯝ ꯇꯧꯎꯕꯗ ꯆꯍꯨꯝ ꯄꯨꯟꯕ ꯆꯪꯉꯝꯃꯤ ꯑꯗꯨ ꯃꯇꯨꯡꯗ ꯀꯣꯜ ꯑꯃ ꯑꯃꯨꯛꯐꯥꯎ ꯇꯧꯗ꯭ꯔꯤ ꯉꯁꯤꯅ ꯑꯃꯨꯛ ꯇꯧ ꯍꯧꯕꯅꯦ
ꯑꯁꯤ ꯑꯁꯨꯝꯃꯥꯏꯅ ꯉꯥꯡꯕ ꯌꯥꯗꯦ ꯍꯥꯏꯕ ꯃꯥꯥꯜꯂꯦ ꯁꯨꯃꯥꯏꯅ ꯉꯥꯡꯅꯒꯦꯗꯤ ꯔꯤꯖꯦꯛ ꯆꯠꯅꯤꯅ ꯍꯥꯏꯔꯝꯕꯅꯤ ꯑꯩꯗꯤ ꯀꯥꯎꯈ꯭ꯔꯕ
ꯎꯝ
ꯉꯁꯤꯗꯤ ꯀꯔꯤ ꯍꯦꯟꯁꯥꯡ ꯆꯥꯏꯌꯦ
ꯉꯁꯤꯁꯦ ꯁꯟꯁꯥ
ꯁꯟꯁꯥ
ꯁꯟꯁꯥ ꯎꯝ ꯍꯥꯎꯈꯤ ꯍꯥꯎꯈꯤ
ꯍꯨꯏ ꯑꯃ ꯍꯨꯏ ꯑꯃ ꯁꯤꯡꯒꯥꯏꯕꯛꯅ ꯌꯩꯔꯁꯤ ꯇꯥꯏ ꯑꯦ ꯁꯤꯗ ꯃꯤꯒꯤ ꯑꯗꯨꯝ ꯀꯣ ꯑꯗꯨꯝ ꯄꯨꯔꯛꯑꯦ ꯑꯩꯈꯣꯏ ꯍꯣꯁꯇꯦꯜꯗ ꯍꯨꯏ ꯀꯥꯏ ꯀꯥꯏꯗꯩ ꯂꯧꯕꯅꯣ ꯈꯪꯗꯦ
ꯑ ꯀꯝꯕꯤꯗꯣ ꯑꯗꯨꯝ ꯐꯖ ꯆꯥꯊꯗꯣꯏ ꯑꯣꯏꯔꯝꯒꯅꯤ
ꯎꯝ ꯁꯔꯤꯠ ꯗꯣꯛ ꯃꯥꯜꯂꯦ
ꯎꯝ ꯆꯥꯕꯕꯨ ꯌꯥꯕ꯭ꯔꯣ ꯍꯥꯎꯕ꯭ꯔꯣ
ꯊꯤ ꯍꯥꯎꯋꯦ ꯗ꯭ꯔꯥꯏꯗ ꯉꯧꯕꯀꯣ ꯄ꯭ꯔꯦꯁꯔ ꯀꯨꯀꯔꯗ ꯀꯥꯞꯄꯅꯤꯀꯣ
ꯑꯥ
ꯗ꯭ꯔꯥꯏ ꯗ ꯐꯖ
ꯅꯨꯡꯉꯥꯏꯔꯤ ꯃꯥꯏꯁꯦ ꯀꯔꯣꯁ ꯕꯤꯔ ꯂꯩꯔꯒ
ꯍꯥꯏ ꯁꯦꯝꯕ ꯌꯥꯏꯗ ꯑꯩꯈꯣꯏꯒꯤ ꯋꯥꯁꯔꯨꯝꯗ
ꯑꯁ ꯇꯜꯂꯝꯃꯅꯤ ꯑꯗꯨꯗꯤ ꯑꯩꯈꯣꯏ ꯀꯦꯗꯁꯤꯡ ꯌꯥꯝꯕꯅꯤꯅꯀꯣ
ꯍꯣꯏ ꯅꯨꯄꯥ ꯌꯥꯝꯅꯤ ꯑꯩꯈꯣꯏꯒꯤ ꯑꯩꯈꯣꯏꯒꯤ ꯕ꯭ꯔꯣ ꯃꯤꯡ ꯃꯤꯡꯗꯤ ꯄꯟꯕ ꯌꯥꯗꯦ ꯑꯗꯨꯗꯒꯤ ꯑꯩꯈꯣꯏꯒꯤ ꯀ꯭ꯂꯥꯁꯃꯦꯠ ꯕ꯭ꯔꯣꯁ ꯁꯄꯦꯛ ꯍꯥꯞꯄ ꯅꯨꯄꯥꯗꯣ
ꯎꯝ
ꯃꯥꯗꯤ ꯌꯥꯝ ꯆꯥꯅꯤꯡꯕꯅꯦ ꯍꯧꯏꯁꯥꯗꯤ
ꯆꯥꯕꯕꯨꯗꯤ ꯆꯥꯏꯗ ꯌꯥꯝ ꯀꯟꯅ ꯄꯥꯝꯕ ꯑꯣꯏꯗꯦ
ꯑꯧ
ꯊꯥꯒꯠ ꯄꯅꯦ ꯍꯦ
ꯄꯅꯤ ꯃꯥꯅꯤ ꯑꯁ ꯉꯥꯍꯟ ꯐꯖꯅ ꯆꯥꯕ ꯊꯥꯎꯅ ꯐꯖꯅ ꯉꯧꯔꯀꯣ ꯃꯅꯥ ꯀꯔꯤ ꯂꯤꯐꯇꯣ ꯑꯗꯨ ꯍꯥꯞꯀꯅꯨꯀꯣ ꯍꯥꯎꯋꯦ ꯑꯗꯨ ꯆꯥꯔꯒ ꯑꯁ ꯃꯁꯥꯁꯦ ꯇꯨꯝꯕ ꯌꯥꯗ ꯑꯗꯨꯝ ꯃꯁꯥꯁꯦ ꯈꯔ ꯁꯥꯔꯒꯀꯣ
ꯅꯍꯥꯟ ꯅꯍꯥꯟꯁꯨ ꯑꯩ ꯑꯃꯨꯔꯛ ꯆꯥꯏꯁꯤ ꯏꯆꯦꯈꯣꯏꯒꯤ ꯒꯥꯔꯤꯅ ꯇꯥꯛꯄꯤꯕꯅꯦꯀꯣ ꯊꯤꯜꯂꯛꯄ ꯑꯗꯣ ꯃꯅꯨꯡꯒꯤ ꯃꯅꯨꯡꯒꯤꯗꯤ ꯍꯥꯞꯇꯕꯤꯗ ꯃꯄꯥꯟꯒꯤꯗꯨ ꯈꯛꯇꯪ ꯇꯧꯕꯒꯤ ꯃꯅꯝꯁꯨ ꯀꯟꯅ ꯅꯝꯗꯦ
ꯍꯥꯥꯞꯄꯗꯤ ꯃꯅꯝ ꯈꯔ ꯀꯜꯂꯦꯅ
ꯑ ꯃꯅꯨꯡꯅꯨꯡꯁꯥ ꯍꯥꯞꯄꯗꯤ ꯌꯥꯗꯦ ꯃꯅꯨꯡꯁꯥꯗꯤ ꯆꯥꯗꯦ ꯑꯩꯗꯤ
ꯎꯝ ꯑꯩꯁꯨ
ꯑ ꯃꯅꯨꯡꯅꯨꯡꯁꯥꯗꯤ ꯃꯅꯝꯗꯤ ꯄꯨꯔꯥ ꯁꯤꯗ ꯂꯩꯕ ꯑꯩꯈꯣꯏ ꯄꯥꯔꯇꯤꯗꯤ ꯆꯥꯏ ꯃꯅꯨꯡꯁꯥꯗꯣ ꯀꯤꯆꯟꯗ ꯆꯪꯕ ꯌꯥꯗꯦ
ꯅꯪ ꯂꯩꯈꯤꯅꯦꯕꯀꯣ ꯃꯊꯪꯊꯥꯀꯣ
ꯑꯩꯁꯤ ꯂꯩꯈꯤꯅꯤ ꯑꯗꯨ ꯑꯩꯁꯤ ꯊꯣꯛꯄ ꯌꯥꯕꯒꯤ ꯆꯥꯟꯁꯨ ꯂꯩꯌꯦ ꯃꯅꯤꯄꯨꯔꯗ ꯊꯣꯛꯄ ꯊꯣꯛꯈ꯭ꯔꯒꯗꯤ
ꯅꯪ ꯂꯥꯛꯀꯦ ꯍꯥꯏꯕ꯭ꯔꯣ ꯀꯔꯤ ꯊꯥꯗ
ꯅꯦꯛꯁ ꯅꯦꯛꯁ ꯃꯟ ꯗꯦꯠ ꯁꯤꯛꯁ ꯒꯨꯝꯕꯗ ꯑꯩꯈꯣꯏ ꯑꯦꯗꯃꯤꯠ ꯀꯥꯔꯠ ꯐꯪꯉꯅꯤꯀꯣ
ꯎꯝ
ꯎꯝ ꯑꯗꯨ ꯐꯪꯈ꯭ꯔꯗꯤ ꯁꯦꯚꯦꯟ ꯑꯩꯠ ꯑꯗꯨꯋꯥꯏꯗ ꯑꯗꯨꯝ ꯆꯪꯉꯛ ꯑꯅꯦꯕ ꯗꯦꯠ ꯇꯨꯋꯦꯞꯇ ꯀꯥ ꯍꯥꯡꯒꯗ꯭ꯔꯣ ꯎꯝ
ꯑꯗꯨꯗꯤ ꯂꯩꯈꯤꯅꯤ ꯗꯥꯏꯗꯤ
ꯍꯥꯥ
ꯑꯗꯨꯐꯥꯎꯗꯤ ꯂꯩꯈꯤꯅꯤ ꯑꯩꯗꯤ
ꯑꯥ ꯑꯗꯨꯗꯤ ꯅꯣꯏ ꯍꯣꯁꯇꯦꯜꯗꯣ ꯀꯥ ꯍꯥꯡꯕ꯭ꯔꯣ ꯆꯪꯕ ꯌꯥꯕ꯭ꯔꯣ ꯅꯪ ꯃꯅꯥꯛꯇ
ꯑꯁ ꯑꯩꯈꯣꯏ ꯍꯣꯁꯇꯦꯜꯗꯤ ꯀꯥ ꯍꯥꯡꯗꯦꯅꯦ ꯑꯩꯒꯤ ꯑꯩꯒ ꯃꯤ ꯑꯃ ꯇꯨꯃꯤꯟꯅꯕꯀꯣ
ꯎꯝ
ꯀꯥ ꯑꯃꯗ ꯑꯗꯨꯁꯨ ꯑꯗꯨꯒꯤ ꯑꯗꯨꯒ ꯑꯇꯣꯞꯄ ꯀꯥꯁꯨ ꯍꯥꯡꯕ ꯂꯩꯇꯦꯅꯦ
ꯎꯝ
ꯁꯨꯝꯗꯤ ꯍꯥꯡꯉꯗꯤ ꯍꯥꯡꯉꯗꯤ ꯈ꯭ꯔꯤꯁꯃꯥꯁ ꯃꯇꯝ ꯄꯨꯝꯕꯗꯗꯤ ꯍꯥꯡꯉꯦꯕꯀꯣ ꯑꯉꯥꯡꯁꯤꯡ ꯌꯨꯝ ꯆꯠꯅꯕꯅꯤꯅꯀꯣ
ꯎꯝ
ꯑꯗꯨꯕꯨ ꯍꯧꯖꯤꯛꯀꯤ ꯃꯇꯝꯁꯤꯗꯤ ꯃꯣꯏ ꯀ꯭ꯂꯥꯁ ꯂꯣꯏ ꯆꯠꯅꯕꯅꯤꯅ ꯃꯤꯁꯨꯨꯅ ꯂꯩꯔꯤꯅꯦ
ꯎꯝ ꯅꯪ ꯅꯪꯒꯤ ꯀꯥꯗꯨꯗ ꯆꯪꯖꯤꯔꯥ ꯇꯧꯕ ꯂꯩꯇ꯭ꯔꯁꯨ ꯀꯣꯏꯔꯛꯀꯦ
ꯌꯥꯏ ꯌꯥꯏ ꯀꯣꯏꯔꯣꯛꯑꯣꯗ ꯑꯩꯈꯣꯏꯔꯣꯝꯗꯤ ꯊꯦꯡꯅꯖꯤꯗ
ꯂꯝꯕꯤꯗꯤ ꯑꯗꯨꯝ ꯈꯪꯉꯝꯃꯅꯤꯗ ꯀꯨꯏꯅ ꯂꯩꯕꯅꯤꯅ
ꯍꯣꯏꯗ ꯈꯪꯉꯦꯗ ꯅꯪꯒꯤ ꯑꯦꯛꯖꯥꯝ ꯁꯦꯟꯇꯔꯁꯨ ꯈꯪꯕ ꯌꯥꯏ
ꯃꯣꯏꯗꯣ ꯍꯟꯗꯛꯇꯤ ꯀꯔꯤ ꯄꯤ ꯑꯦ ꯑ ꯑꯧ ꯀꯁꯤꯟ ꯑꯩꯈꯣꯏꯗꯒꯤ ꯈꯔ ꯆꯥꯎꯕꯁꯤꯡꯗꯤꯀꯣ ꯁꯤ ꯎꯝ ꯀꯔꯤꯅꯣ ꯑꯣꯖꯥꯁꯤꯡꯒꯤ ꯀꯩꯅꯣ ꯃꯐꯝꯗ ꯊꯥꯔꯅꯤ ꯍꯥꯏꯅꯦ ꯑꯣꯖꯁꯤꯡꯒꯤ ꯇ꯭ꯔꯦꯟꯅꯤꯡ ꯇꯧꯐꯝꯗ ꯑꯈꯣꯏꯒꯤꯁꯤꯅ ꯑꯈꯣꯏ ꯑꯈꯣꯏ ꯃꯅꯥꯛꯇ ꯁ꯭ꯀꯨꯜ ꯂꯩꯕꯗꯣ ꯈꯪꯉꯦꯅ
ꯎꯝ
ꯑꯗꯨꯒ ꯃꯥꯟꯅꯕ ꯅꯍꯥꯟꯋꯥꯏꯗꯤ ꯁꯤꯂꯣꯡꯗꯁꯨ ꯑꯗꯨ ꯃꯤꯡ ꯃꯥꯟꯅꯕꯗꯣ ꯑꯗꯨꯗ ꯍꯦꯛ ꯍꯦꯛ ꯊꯥꯏ ꯍꯥꯏ
ꯑꯣ ꯀꯦ
ꯅꯪ ꯂꯥꯛꯑꯗꯤ ꯅꯨꯃꯤꯠ ꯀꯌꯥ ꯂꯩꯒꯅꯤ ꯑꯗꯨꯗꯤ
ꯑꯩ ꯆꯪꯉꯗꯤ ꯗꯦꯠ ꯇꯨꯋꯦꯜꯐ ꯐꯥꯎ ꯂꯩꯔꯒ ꯃꯐꯝ ꯀꯩꯀꯥꯗꯨ ꯊꯝꯐꯝꯗꯨ ꯌꯦꯡꯉꯒ ꯂꯩꯐꯝꯗꯨ ꯈꯔ ꯅꯛꯄꯗꯣ ꯊꯤꯔꯒꯀꯣ
ꯍꯣꯏ ꯅꯪꯒꯤ ꯑꯦꯛꯖꯥꯝ ꯁꯦꯟꯇꯔꯗꯨ ꯊꯣꯛꯑꯗꯤ ꯑꯩꯉꯣꯟꯗ ꯁꯤꯌꯔ ꯇꯧꯔꯛꯑꯣ ꯑꯩ ꯑꯩꯒꯤ ꯑꯩ ꯈꯪꯕ ꯃꯐꯝꯔ ꯌꯦꯡꯒꯦꯕ ꯂꯥꯞꯄ꯭ꯔꯕꯨꯗꯤ ꯌꯦꯡꯒꯦꯀꯣ
ꯎꯝ
ꯅꯪ ꯍꯧꯕ ꯇꯥꯔꯦ ꯂꯝꯕꯤꯗꯣ
ꯅꯪꯒꯤ ꯍꯣꯝ ꯁ꯭ꯇꯦꯗꯨꯗꯤ ꯀꯩꯒꯨꯝꯕ ꯑꯩꯈꯣꯏꯗ ꯂꯩꯕ ꯌꯥꯗ꯭ꯔꯁꯨ ꯀꯣ ꯑꯩꯒꯤꯗꯗꯤ ꯃꯤ ꯑꯉꯥꯡꯁꯤꯡ ꯍꯣꯁꯇꯦꯜ ꯃꯤ ꯁ꯭ꯇꯨꯗꯦꯟ ꯁꯨꯅ ꯂꯩꯕꯅꯤꯅ ꯇꯪꯗꯤ ꯆꯤꯟꯒ꯭ꯔꯅꯤ ꯑꯗꯣ ꯅꯪꯅ ꯂꯩꯅꯤꯡꯉꯥꯏ ꯃꯐꯝꯗꯤ ꯂꯩꯌꯦꯕꯀꯣ ꯍꯣꯝ ꯁ꯭꯭ꯇꯦꯒꯨꯝꯕꯀꯣ ꯃꯃꯜ ꯍꯣꯡꯅ ꯇꯧꯕ
ꯑ ꯑꯍꯣꯡꯕ ꯍꯣꯡꯕ ꯃꯐꯝꯗ ꯂꯩꯒꯗꯕꯅꯤ ꯕꯖꯦꯠ ꯂꯩꯇꯦ
ꯆꯥꯕ ꯊꯛꯄꯤꯒꯤꯁꯨ ꯂꯣꯏꯅꯃꯛ ꯌꯥꯎꯔꯒ ꯅꯣꯡꯃꯗ ꯑꯩꯠ ꯍꯟꯗ꯭ꯔꯦꯠ ꯍꯥꯏꯕ꯭ꯔꯥ ꯁꯤꯛꯁ ꯍꯟꯗ꯭ꯔꯦꯠ ꯍꯥꯏꯕ꯭ꯔꯥ ꯑꯩꯠ ꯍꯟꯗ꯭ꯔꯦꯠ ꯍꯥꯏꯕ꯭ꯔꯥ ꯀꯥꯎꯈ꯭ꯔꯦ ꯃꯥ ꯂꯩꯕꯩ ꯑꯗꯨꯒꯨꯝꯕꯗꯤ ꯑꯩꯅ ꯊꯤꯕꯤꯕ ꯌꯥꯏꯗ
ꯍꯞꯇ ꯑꯃꯃꯨꯛꯇꯤ ꯂꯩꯥꯈ꯭ꯔꯅꯤꯕ
ꯎꯝ
ꯑꯥꯍ
ꯏꯚꯤꯅꯤꯡꯗꯗꯤ ꯏꯚꯤꯅꯤꯡꯗꯗꯤ ꯃꯆꯥ ꯑꯃ ꯄꯥꯏꯕ ꯌꯥꯏꯌꯦꯕ ꯅꯠꯇ꯭ꯔꯥ
ꯑꯩꯗꯤ ꯍꯟꯗꯛ ꯄꯥꯏꯗꯦ
ꯍꯥꯥ
ꯍꯛꯆꯥꯡ ꯌꯥꯗꯕꯒꯤ ꯄꯥꯏꯗ꯭ꯔꯦꯅꯤ
ꯄꯥꯏꯗ꯭ꯔꯦ
ꯎꯝ ꯍꯛꯆꯥꯡꯅ ꯌꯥꯗ꯭ꯔꯦ
ꯁꯤ ꯂꯥꯏꯅꯥꯁꯦ ꯀꯔꯤꯅꯅꯣ ꯍꯥꯏꯕꯁꯨ ꯈꯪꯗꯣꯛꯇ꯭ꯔꯤꯕꯅꯤꯅ ꯃꯨꯛ ꯇꯧꯔꯨꯕ ꯌꯥꯗ꯭ꯔꯦꯅꯦ ꯆꯠꯁꯨ ꯆꯠꯂꯒ ꯑꯁ ꯀꯔꯤꯔꯣ ꯁꯤꯅꯅꯤ ꯍꯥꯏꯕꯗꯨ ꯊꯤꯗꯣꯛꯄ ꯉꯝꯗ꯭ꯔꯦꯅꯦ
ꯑꯣ ꯍꯣꯏ ꯍꯣꯏ
ꯃꯌꯥꯝ ꯂꯧꯔꯦ ꯏꯁꯤꯖꯤ ꯂꯧꯔꯦ ꯁꯤꯇꯤ ꯂꯦꯟꯁ ꯐꯥꯎ ꯂꯧꯔꯦ ꯑꯗꯨꯁꯨ ꯂꯣꯏꯅꯃꯛ ꯗꯥꯏꯕꯤꯇꯤꯁꯀꯤ ꯀꯣꯂꯦꯁꯇ꯭ꯔꯣꯜ ꯀꯩꯀꯥ ꯅꯣꯔꯃꯦꯜ ꯅꯣꯔꯃꯦꯜ ꯂꯣꯏ ꯇꯥꯂꯩ
ꯗꯥꯏꯕꯤꯇꯤꯁꯁꯨ
ꯍꯣꯏ ꯀꯔꯤꯁꯨ ꯂꯩꯇꯦ ꯀꯣꯂꯦꯁꯇ꯭ꯔꯣꯜꯁꯨ ꯅꯣꯔꯃꯦꯜꯗꯒꯤ ꯑꯗꯨꯝ ꯈꯔ ꯍꯟꯗꯩ ꯌꯥꯔꯦ ꯍꯥꯏ
ꯑꯣ
ꯑꯥ ꯍꯥ ꯍꯛꯆꯥꯡꯗꯗꯤ ꯅꯨꯡꯉꯥꯏꯇꯦ ꯁꯣꯔ ꯍꯦ ꯍꯦꯛ ꯐꯨꯟꯕ ꯍꯧꯋꯦ ꯑꯗꯣ ꯀꯩꯅꯣ ꯑꯃꯗꯤ ꯁꯣꯏꯕ ꯂꯩꯕꯒꯤꯅꯦ
ꯎꯝ
ꯅꯩ ꯗ꯭ꯔꯦ